ꯍꯜꯂꯣ
ꯑꯥ ꯀꯩꯗꯧꯔꯤꯅꯣ
ꯀꯩꯁꯨ ꯇꯧꯗꯦ ꯍꯧꯖꯤꯛ ꯀ꯭ꯂꯥꯁ ꯍꯧꯖꯤꯛꯅ ꯀ꯭ꯂꯥꯁ ꯂꯣꯏꯔꯦ
ꯑꯣ ꯀ꯭ꯂꯥꯁꯇꯒꯤ ꯍꯜꯂꯥꯛꯈ꯭ꯔꯕ꯭ꯔꯥ
ꯍꯣꯏ ꯅꯪꯗꯤ ꯀꯗꯧꯔꯤꯅꯣ
ꯑꯩꯁꯨ ꯀ꯭ꯂꯥꯁ ꯍꯜꯂꯛꯑꯒꯥ ꯂꯩꯌꯦ ꯍꯧꯖꯤꯛꯇ
ꯀꯔꯤ꯫
ꯗ꯭ꯌꯨꯇꯤ ꯆꯠꯇꯣꯏꯔꯥ ꯅꯪꯁꯨ
ꯍꯣꯏ
ꯎꯝ ꯎꯝ
ꯆꯠꯇꯣꯏꯅꯦ ꯅꯪꯗꯤ
ꯑꯩꯁꯨ ꯗ꯭ꯌꯨꯇꯤ ꯆꯠꯇꯣꯏꯅꯤꯅꯥ ꯆꯠꯇ꯭ꯔꯗꯤ ꯌꯥꯗꯕꯅꯤꯅꯥ ꯎꯄꯥꯏ ꯂꯩꯇꯦ
ꯍꯣꯏ
ꯀꯣꯏꯔꯛꯎꯅꯥ ꯏꯄꯨꯡ ꯑꯅꯤꯁꯨ ꯆꯠꯃꯤꯟꯅꯁꯦ ꯉꯁꯤꯗꯤ
ꯍꯣꯏ ꯅꯪꯗꯤ ꯀꯩ ꯋꯥꯔꯠꯗ ꯂꯩꯌꯦ ꯉꯁꯤ
ꯑꯩ ꯒꯥꯏꯅꯤ ꯇꯥꯏꯌꯦ ꯍꯥꯏꯕꯅꯤ ꯉꯁꯤ
ꯎꯝ
ꯅꯪꯁꯨ ꯇꯥꯕ꯭ꯔꯥ
ꯍꯣꯏ ꯑꯩ ꯅꯠ ꯅꯠꯇꯦ ꯑꯩꯗꯤ ꯄꯣꯁꯅꯦꯇꯜꯗꯥ
ꯄꯣꯁꯅꯦꯇꯜꯁꯦ ꯂꯩꯕꯥ ꯅꯨꯉꯥꯏꯕꯅꯤ
ꯇꯟꯂꯦꯗ
ꯇꯥꯟꯅꯤꯉꯏ ꯂꯩꯇꯦ ꯑꯩꯗꯤ ꯍꯦꯟꯅ ꯅꯥꯔꯁ ꯐꯠꯇꯕ ꯌꯥꯝꯕꯅꯤꯅ ꯍꯧꯖꯤꯛꯇꯤ ꯅꯪ ꯀꯩꯗꯧꯔꯤꯕ
ꯍꯧꯖꯤꯛ ꯍꯧꯖꯤꯛ ꯀꯔꯤꯁꯨ ꯇꯧꯗ‌ꯦ
ꯎꯝ ꯅꯨꯡꯁꯥ ꯌꯥꯝ ꯁꯥꯕ꯭ꯔꯥ ꯅꯣꯏ ꯃꯐꯝꯗꯨꯁꯨ
ꯁꯥꯏꯌꯦ
ꯑꯣ
ꯐꯦꯟ ꯊꯕꯥ ꯍꯥ
ꯉꯁꯤ ꯌꯥꯝꯅ ꯁꯥꯏꯗꯥ ꯀ꯭ꯂꯥꯁꯁꯨ ꯂꯩꯕ ꯅꯨꯡꯉꯥꯏꯇꯦ
ꯍꯣꯏ ꯐꯦꯟ ꯊꯥꯗꯥꯗꯤ ꯌꯥꯗꯦ
ꯎꯝ ꯂꯥꯛꯁꯨ ꯂꯥꯏꯔꯤꯛꯁꯨ ꯐꯖꯅ ꯂꯥꯛꯇꯦ ꯀ꯭ꯂꯥꯁ ꯂꯧꯕ ꯃꯇꯝꯗ
ꯍꯣꯏ
ꯂꯟꯁꯇꯤ ꯆꯥꯕ ꯂꯣꯏꯔꯕꯣ
ꯂꯣꯏꯗ꯭ꯔꯤ ꯅꯪ
ꯑꯩꯁꯨ ꯑꯩꯈꯣꯏꯗꯤ ꯆꯥꯕ ꯂꯣꯏꯔꯥ ꯃꯣꯔꯅꯤꯡꯗ ꯆꯥꯔꯒꯗꯤ ꯆꯥꯕꯅꯦ
ꯑꯣ ꯑꯣ ꯑꯩꯈꯣꯏꯗꯤ ꯍꯧꯖꯤꯛ ꯂꯟꯁ ꯂꯣꯏꯗ꯭ꯔꯤ ꯆꯠꯂꯤ
ꯑꫭ ꯀꯔꯤ ꯏꯟꯁꯥꯡ ꯆꯥꯗꯣꯏꯅꯣ ꯉꯁꯤꯗꯤ
ꯉꯁꯤꯗꯤ ꯑꯥꯂꯨ ꯀꯣꯕꯤꯅꯦ
ꯑꯣ ꯍꯥꯎꯅꯤꯍꯦ ꯑꯗꯨꯑꯣꯏꯗꯤ
ꯍꯥꯎꯇꯦ
ꯀꯔꯤꯒꯤ ꯅꯣꯏꯅ ꯊꯣꯡꯗꯕ꯭ꯔꯥ
ꯅꯠꯇꯦ ꯑꯩꯈꯣꯏ ꯑꯩꯈꯣꯏꯒꯤ ꯀꯨꯛ ꯀꯨꯛ ꯑꯟꯇꯤ ꯂꯩꯀꯣ
ꯑꯣ ꯌꯥꯝ ꯐꯩꯀꯣ ꯅꯣꯏꯗꯤ ꯍꯣꯁꯇꯦꯜꯗ ꯂꯩꯔꯤꯕꯣ
ꯍꯣꯏ ꯅꯟꯗꯤ ꯌꯨꯝ
ꯎꯝ ꯌꯨꯝꯗ ꯂꯩꯌꯦ ꯍꯧꯖꯤꯛ ꯀꯥꯟꯗꯤ ꯁꯨꯇꯤ ꯁꯨꯇꯤ ꯊꯣꯛꯂꯔꯁꯦ ꯑꯩꯈꯣꯏꯗꯣ ꯀ꯭ꯂꯥꯁꯇꯤ ꯂꯧꯁꯤ ꯍꯥꯏꯕꯒꯤ ꯏꯁꯤꯡ ꯊꯨꯝꯕꯒꯤꯀꯣ ꯑꯗꯨꯝ ꯀ꯭ꯂꯥꯁꯇꯤ ꯂꯧꯋꯦꯕ
ꯅꯪꯒꯤ ꯌꯨꯝꯗ ꯑ ꯀꯅꯥ ꯀꯅꯥ ꯂꯩꯌꯦ
ꯍꯧꯖꯤꯀꯥꯟꯗꯤ ꯕꯨꯕꯣꯛ ꯈꯣꯏ ꯄꯨꯄꯨ ꯈꯣꯏ ꯂꯣꯏꯅꯃꯛ ꯂꯩꯌꯦ
ꯑꯥ
ꯅꯣꯏꯗꯤ ꯀꯅꯥ ꯀꯅꯥ ꯂꯩꯒꯦ ꯅꯣꯏꯒꯤ ꯔꯨꯝꯃꯦꯠ
ꯑꯩꯗꯤ ꯔꯨꯝꯃꯦꯠꯇꯤ ꯃꯤ ꯃꯉꯥ ꯂꯩꯌꯦ
ꯃꯤ ꯌꯥꯝꯕ ꯃꯥꯟꯂꯦ ꯅꯣꯏꯁꯨ
ꯍꯣꯏ ꯑꯩꯈꯣꯏ ꯔꯨꯝꯗꯤ ꯃꯤ ꯃꯉꯥ ꯂꯩꯌꯦ ꯑꯗꯨ ꯑꯥ ꯔꯨꯝ ꯑꯇꯣꯞꯄꯗꯤ ꯃꯤ ꯃꯤ ꯇꯔꯨꯛ ꯇꯥꯔꯦꯠꯁꯨ ꯂꯩ
ꯑꯣ
ꯎꯝ
ꯃꯤ ꯌꯥꯝꯃꯦꯍꯦ ꯅꯣꯏꯁꯨ
ꯍꯣꯏ ꯃꯤ ꯑꯃ ꯌꯥꯝꯃꯦ
ꯂꯩꯕꯥ ꯌꯥꯝ ꯅꯨꯡꯉꯥꯏꯔꯔꯣꯏ
ꯀꯔꯤ
ꯂꯩꯕ ꯌꯥꯝ ꯅꯨꯡꯉꯥꯏꯔꯔꯣꯏ ꯍꯥꯏꯕ ꯃꯤ ꯌꯥꯝꯃꯗꯤ
ꯍꯣꯏ
ꯎꯄꯥꯏ ꯂꯩꯇ꯭ꯔꯤ
ꯍꯣꯏ ꯃꯗꯨꯅꯦ ꯍꯣꯁꯇꯦꯜ ꯂꯩꯕ ꯃꯇꯝꯗꯤ ꯃꯍꯧꯁꯥꯅꯤ
ꯍꯣꯏ ꯑꯗꯨ ꯑ ꯅꯣꯏꯒꯤ ꯑꯦꯛꯖꯥꯝꯗꯤ ꯀꯔꯝ ꯀꯥꯟꯗꯅꯣ
ꯑꯣꯒꯁꯇ ꯅꯠꯇ꯭ꯔꯗꯤ ꯖꯨꯂꯥꯏ ꯂꯥꯁ ꯇꯥ ꯇꯥꯒꯗꯕꯥ ꯃꯥꯜꯂꯦ
ꯑꯣ
ꯍꯣꯏ ꯑꯩꯁꯨ ꯍꯣꯁꯇꯦꯜ ꯂꯩꯕꯅꯦ ꯑ ꯑꯁꯤ ꯍꯞꯇꯥ ꯂꯣꯏꯔꯗꯤ ꯑꯩꯁꯨ ꯍꯣꯁꯇꯦꯜ ꯑꯃꯨꯛꯀ ꯀꯥꯔꯛꯑꯅꯤ
ꯑꯣ ꯍꯣꯏ
ꯅꯣꯏꯁꯨ ꯀꯣꯏꯔꯛꯎꯗꯅ ꯅꯣꯏꯁꯨ ꯑꯁꯤꯗ ꯂꯩꯔꯗꯤ
ꯀꯔꯤ
ꯅꯣꯏꯁꯨ ꯅꯣꯡꯃꯗꯤ ꯀꯣꯏꯔꯛꯎꯗꯅ ꯇꯥꯗꯕ꯭ꯔꯣ
ꯍꯜꯂꯣ
ꯇꯥ ꯇꯥꯕ꯭ꯔꯣ
ꯍꯣꯏ ꯇꯥꯏꯌꯦ
ꯎꯝ ꯉꯁꯥꯏꯅ ꯐꯖꯟ ꯇꯥꯗꯕꯒꯤ
ꯑꯣ ꯑꯗꯨꯗꯤ ꯅꯪ
ꯅꯪꯗꯤ ꯌꯨꯝꯗꯤ ꯄꯥꯟꯗꯤ ꯄꯥꯟꯗ꯭ꯔꯤꯕ꯭ꯔꯥ ꯅꯠꯇ꯭ꯔꯒ ꯂꯥꯏꯔꯤꯛ ꯇꯝꯕ ꯂꯣꯏꯔꯒ ꯇꯝ ꯄꯥꯜꯂꯒ ꯇꯧꯔꯤꯔ ꯀꯔꯝꯃꯥꯏꯟ ꯇꯧꯔꯤꯒꯦ
ꯍꯧꯖꯤꯛ ꯍꯧꯖꯤꯛ ꯋꯥꯠꯂꯤꯌꯦ ꯋꯥꯠꯂꯤ ꯑꯥ ꯍꯣꯏ
ꯀꯣꯟꯅ ꯂꯨꯍꯣꯡꯉꯔ ꯃꯗꯨꯒꯨꯝꯕꯗꯤ ꯇꯟꯅ ꯇꯧꯕ ꯌꯥꯕ ꯄꯣꯠꯅꯤ
ꯑꯍꯣꯏ ꯑꯩꯗꯤ ꯇꯜꯂꯦꯀꯣ ꯌꯨꯝ ꯄꯥꯜ ꯄꯥꯜꯂꯗꯤ ꯇꯜꯂꯦꯍꯦ
ꯑꯩꯗꯤ ꯑꯉꯥꯡ ꯄꯣꯛꯅꯤꯡꯗꯦ ꯃꯗꯨꯒꯤ ꯄꯥꯅꯤꯡꯗ꯭ꯔꯦ
ꯀꯤꯌꯦꯀꯣ
ꯍꯣꯏ
ꯑꯗꯨ ꯅꯪ ꯑꯗꯨ ꯅꯪ ꯑ ꯂꯨꯍꯣꯡꯕꯒꯤ ꯕꯥꯔꯇꯣꯟ ꯑꯩꯉꯣꯟꯗ ꯄꯤꯔꯥꯠ ꯀꯥꯗ꯭ꯔꯣ
ꯑꯥꯏꯝ ꯄꯤꯔꯛꯀꯅꯤꯍꯦ ꯃꯇꯝ ꯌꯧꯔꯛꯔꯗꯤ ꯀꯔꯤꯒꯤ ꯄꯤꯔꯛꯇꯣꯏꯅꯣ ꯃꯃꯥꯟꯅꯕꯤ ꯑꯃ ꯑꯣꯏꯔꯒ
ꯍꯣꯏ
ꯅꯪꯗꯤ ꯅꯪꯁꯨ ꯄꯤꯔꯛꯇꯣꯏꯔ ꯅꯪꯗꯤ ꯄꯨꯔꯛ ꯅꯪꯗꯤ ꯄꯤꯔꯛꯅꯤꯡꯉꯥꯏꯁꯨꯨ ꯃꯥꯟꯗꯦꯗ ꯅꯣꯏꯒꯤ ꯈꯨꯟ ꯆꯠꯂꯗꯤ ꯑꯗꯨꯝ ꯀꯣꯜꯁꯨ ꯇꯧꯔꯛꯇꯦ
ꯅꯠꯇꯦ ꯁꯨꯃꯥꯏꯅꯟ ꯍꯥꯏꯒꯨꯅ ꯄꯤꯒꯅꯤꯟ ꯑꯩ ꯑꯩ ꯅꯪꯕꯨ ꯄꯤꯒꯅꯤꯀꯣ
ꯍꯥꯥ ꯇꯥꯕ꯭ꯔꯣ
ꯇꯥꯏꯌꯦ ꯑꯗꯨ ꯎꯝ ꯀꯣꯏꯁꯟ ꯑꯃ ꯍꯪꯒꯦꯀꯣ ꯎꯝ ꯅꯪꯒꯤ ꯅꯪ ꯑ
ꯑꯥꯏꯕꯨꯨ ꯅꯪꯅ ꯑ ꯅꯣꯡꯃꯥꯇꯪꯒꯤ ꯅꯨꯡꯁꯤꯕꯤ ꯅꯨꯡꯁꯤꯕꯤꯔꯦ
ꯅꯣꯡꯃꯇꯒꯤ ꯅꯨꯡꯁꯤꯔꯣꯏꯍꯦ ꯄꯨꯟꯁꯤ ꯆꯨꯞꯄ ꯃꯃꯥꯟꯅꯕꯤꯕꯨ ꯅꯨꯡꯁꯤꯗ꯭ꯔꯒ ꯀꯔꯝꯃꯥꯏꯟ ꯇꯧꯗꯣꯏꯅꯣ
ꯅꯠꯇꯦ ꯑꯩ ꯅꯨꯄꯥ ꯑꯣꯏꯔꯗꯤ
ꯑꯣ ꯅꯪ ꯅꯨꯄꯥ ꯑꯣꯏꯔꯗꯤ ꯄꯨꯟꯁꯤ ꯆꯨꯞꯄ ꯅꯨꯡꯁꯤꯗꯣꯏꯅꯦ ꯅꯥꯕꯨ ꯌꯥꯝ ꯐꯥꯔꯒ ꯀ꯭ꯔꯤꯒꯤ ꯅꯨꯡꯁꯤꯔꯣꯏꯗꯣꯏꯅꯣ
ꯑꯣꯏ ꯑꯣ ꯑꯩꯗꯤ ꯅꯨꯡ ꯑꯩ ꯅꯣꯡꯃꯒꯤ ꯅꯨꯡ ꯅꯨꯡꯁꯤꯕꯗꯤ ꯊꯥꯖꯗꯦꯀꯣ
ꯍꯣꯏ ꯍꯣꯏ ꯊꯥꯖꯗꯕꯅ ꯐꯔꯦ
ꯎꯝ ꯅꯪ ꯍꯧꯖꯤꯛ ꯀꯩꯗꯧꯏꯅꯣ
ꯍꯥꯥ
ꯅꯪ ꯍꯨꯖꯤꯛ ꯀꯩꯏꯗꯣꯏꯅꯣ ꯀꯗꯣꯏꯗꯣꯏꯅꯣ
ꯀꯝꯇ ꯇꯧꯗꯦꯗ ꯂꯥꯏꯔꯛ ꯏꯕ ꯈꯛꯇꯅꯤ
ꯑ ꯅꯪ ꯍꯧꯖꯤꯛꯀꯔꯤ ꯑꯗꯨ ꯅꯪ ꯍꯣꯁꯇꯦꯜꯗ ꯀꯔꯝ ꯀꯥꯟꯗ ꯂꯥꯛꯇꯣꯏꯅꯣ
ꯅꯦꯛꯁ ꯃꯟ ꯑ ꯅꯦꯛꯁ ꯋꯤꯛꯛꯇ ꯂꯥꯛꯀꯦ ꯃꯟꯗꯦꯗ
ꯑꯣ
ꯍꯥꯏꯗꯤ ꯑ ꯏꯟꯁꯥꯡ ꯑꯣꯛ ꯑꯣꯛꯀꯤ ꯁꯥꯡ ꯆꯠꯅꯤꯡꯉꯦ
ꯑꯣ ꯅꯣꯡꯃꯔ ꯆꯥꯅꯤꯡꯉ ꯂꯥꯛꯑꯣ ꯊꯣꯡꯕꯤꯔꯒꯦ
ꯅꯪꯒꯤ ꯈꯨꯟꯗ ꯌꯨ ꯌꯨꯝꯗꯤ ꯑꯩ ꯂꯥꯛꯄ ꯌꯥꯒꯗ꯭ꯔꯥ
ꯌꯥꯅꯤꯌꯦ ꯀꯔꯤꯒꯤ ꯌꯥꯔꯣꯏꯗꯣꯏꯅꯣ
ꯑꯗꯨ ꯌꯨꯝꯗ ꯍꯣꯏꯗꯣꯡꯒꯨꯝꯕ ꯂꯥꯏꯕ꯭ꯔꯥ
ꯇꯪꯒꯨꯝꯗꯤ ꯂꯩꯇꯦ
ꯎꯝ
ꯅꯣꯏꯗꯤ
ꯑꯈꯣꯏꯗꯤ ꯑ ꯑ ꯑꯈꯣꯏ ꯌꯨꯝꯗ ꯂꯩꯌꯦ
ꯅꯣꯏ ꯅꯣꯏ ꯑꯃꯨꯛꯀ ꯍꯜꯂꯛꯄ ꯀꯥꯟꯗ ꯑꯩꯒꯤ ꯂꯩ ꯄꯨꯔꯛꯑꯣ
ꯀꯔꯤ
ꯅꯪ ꯑꯃꯨꯛꯀ ꯅꯪꯒꯤ ꯈꯣꯟ ꯆꯠꯄ ꯀꯥꯟꯗ ꯂꯩ ꯄꯨꯔꯛ ꯑꯣꯕ
ꯍꯣꯏ ꯍꯣꯏ ꯄꯨꯔꯛꯄꯤꯒꯦ ꯅꯨꯞ ꯅꯨꯄꯥ ꯅꯨꯄꯥ ꯄꯥꯝꯃꯦ ꯅꯠꯇ꯭ꯔ ꯅꯨꯄꯤ ꯄꯥꯝꯃꯦ
ꯑꯩꯗꯤ ꯅꯨꯄꯤ ꯄꯝꯃꯦ
ꯑ ꯍꯨꯏ ꯄꯥꯝ꯭ꯕꯔꯣ
ꯍꯨꯏꯗꯤ ꯄꯪꯗꯦ ꯑ ꯂꯩ ꯐꯖꯕ ꯐ꯭ꯂꯋꯔ ꯐꯖꯕ ꯄꯨꯔꯛꯑꯣ ꯍꯥꯏꯕ ꯑꯩꯅ ꯍꯥꯏꯕꯗꯤ
ꯑꯣꯥ ꯑꯣꯥ ꯑꯣ ꯑꯣꯀꯦ ꯑꯣꯀꯦ ꯑꯦꯚꯔꯒ꯭ꯔꯤꯟꯒꯨꯝꯕ ꯅꯠꯇꯔꯥꯗꯤ ꯑꯝ ꯀꯔꯤ ꯎꯝ ꯂꯤꯛꯂꯤꯂꯤ ꯒꯨꯝꯕ
ꯍꯣꯏ ꯍꯣꯏ ꯃꯗꯨꯝ ꯄꯥꯝꯕꯅꯦꯕ ꯑꯩꯗꯣ
ꯑꯣ ꯑꯣ ꯑꯩꯒꯤ ꯌꯨꯝꯗ ꯑꯩꯒꯤ ꯃꯃꯥꯅ ꯑ ꯔꯦꯌꯔ ꯇꯧ ꯑꯣꯏꯦꯀꯣ ꯀꯦꯛꯇꯁ ꯑꯦꯕꯔꯒ꯭ꯔꯤꯟ ꯑꯗꯨ ꯑꯝ ꯀꯔꯤ ꯑ ꯀꯔꯤ ꯍꯥꯏꯕ ꯀꯔꯤ ꯃꯩꯇꯩꯂꯣꯟꯗ
ꯀꯩꯗꯧꯔꯒꯦ
ꯑ
ꯀꯩꯗꯧꯔꯤꯒꯦ
ꯑꯣꯔꯀꯤꯠ ꯒꯨꯝꯕꯥ
ꯍꯥꯥ
ꯍꯣꯏ ꯀꯂꯔ ꯐꯖ ꯐꯖꯕꯑꯅꯤ ꯂꯥꯛꯑꯦ ꯑꯈꯣꯏ ꯌꯨꯝꯗ
ꯇꯥꯕ꯭ꯔꯣ
ꯇꯥꯏꯌꯦ ꯇꯥꯕ꯭ꯔꯣ ꯅꯪ
ꯇꯥꯏꯌꯦ ꯇꯥꯏꯌꯦ ꯅꯪ ꯂꯍꯜꯂꯛꯄ ꯀꯥꯟꯗꯥ ꯂꯩ ꯄꯨꯔꯛꯑꯣ ꯀꯣ
ꯍꯣꯏ ꯍꯣꯏ ꯄꯨꯔꯛ ꯄꯤꯒꯦ
ꯑꯗꯨ ꯑꫭꯏꯔꯥꯒ ꯅꯣꯏꯅ ꯅꯣꯏꯒꯤ ꯈꯨꯟꯗꯥ ꯆꯠꯂꯒ ꯍꯜꯂꯛꯑꯁꯨ ꯑꯩꯈꯣꯏ ꯌꯨꯝꯗ ꯂꯤꯛꯅꯤ ꯍꯥꯏ ꯂꯥꯛꯑꯣ
ꯍꯣꯏ ꯑꯗꯨ ꯅꯪꯒꯤ ꯕ꯭ꯔꯥꯗꯔ ꯑꯃ ꯂꯥꯏꯐ ꯑꯦꯛꯁꯤꯗꯦꯟ ꯅꯝ ꯂꯥꯁ ꯇꯥꯏꯝ ꯑꯩꯕꯨ ꯍꯥꯏꯌꯦꯀꯣ ꯑꯦꯛꯁꯤꯗꯦꯟ ꯇꯧꯔꯦ ꯑꯣꯏ ꯍꯧꯖꯤꯛ ꯃꯥꯒꯤ ꯃꯁꯥꯗꯤ ꯀꯩ
ꯃꯥ ꯍꯧꯖꯤꯛꯗꯤ ꯐꯔꯛꯈ꯭ꯔ‌ꯦ ꯑꯝ ꯀꯩꯅꯣ ꯋꯤꯂꯔ ꯄꯥꯏꯔꯒ ꯆꯠꯊꯨ ꯆꯠꯁꯤꯟ ꯇꯧꯋꯦ
ꯑꯥ
ꯑꯗꯨ ꯑꯣꯏꯔꯒ ꯃꯥꯗꯣ ꯑꯥ ꯂꯤꯁ ꯃꯥꯡ ꯊꯣꯛꯀꯗꯕ ꯃꯥꯜꯂꯦ ꯖꯨꯂꯥꯏ ꯖꯨꯂꯥꯏ ꯋꯥꯟꯗꯔꯥ ꯅꯠꯇ꯭ꯔꯗꯤ ꯖꯨ ꯖꯨꯟ ꯊꯥꯔꯇꯤꯗꯔ ꯌꯧꯒꯗꯧ ꯃꯥꯜꯂꯦ ꯃꯣꯏꯗꯣ
ꯃꯣꯏ ꯀꯣꯜ ꯇꯧꯔꯒ ꯄꯤꯛ ꯇꯧꯗꯦ ꯑꯥ ꯗꯤꯆꯥꯔꯖ ꯇꯧꯈ꯭ꯔ‌ꯦ ꯑꯗꯨ ꯑꯣꯏꯕꯒꯤ ꯃꯣꯏꯗꯗꯤ ꯆꯦꯛꯑꯞ ꯂꯩꯕꯒꯤ ꯔꯦꯟ ꯂꯧꯔꯒ ꯂꯩꯕ ꯍꯔꯤꯌꯥꯅꯥꯗ
ꯎꯝ
ꯑꯗꯨꯒꯤꯅꯦ
ꯑꯣ ꯍꯣꯏ ꯏꯁꯁꯣꯔꯅꯥ ꯍꯥ
ꯄꯣꯠꯆꯩ ꯁꯤꯡ ꯌꯥꯝ ꯍꯣꯡꯉꯦ ꯍꯥꯏꯌꯦꯕ ꯃꯗꯨꯔꯣꯝꯗꯗꯤ
ꯑꯥ ꯑꯣ ꯏꯁꯣꯔꯅ ꯅꯈꯣꯏꯒꯤ ꯏꯃꯨꯡ ꯑꯃꯁꯨꯡ ꯅꯨꯡꯁꯤꯕ ꯃꯔꯤ ꯃꯔꯤ ꯃꯇꯝ ꯁꯤꯟꯕꯁꯨ ꯕꯣꯔ ꯕꫭꯔ ꯄꯤꯔꯁ ꯑꯣ
ꯍꫭ‌ ꯍꯣꯏ ꯏꯁꯣꯔꯅ ꯕꯣꯔ ꯄꯤꯕ ꯑꯣꯏꯁꯤꯅ ꯍꯥꯏꯕꯗꯣ
ꯑꯗꯨ ꯅꯪꯒꯤ ꯊꯃꯣꯏꯒꯤ ꯄꯥꯝꯖꯕ ꯑꯗꯨ ꯏꯁꯣꯔꯅ ꯄꯤꯕꯤꯔꯁꯅꯨ
ꯑꯦ ꯅꯪꯗꯤ ꯀꯩꯗꯧꯔꯤꯕ
ꯎꯝ ꯍꯧꯖꯤꯛ ꯀꯔꯤꯁꯨ ꯇꯧꯗꯦ ꯑꯩꯗꯤ ꯅꯪꯕꯨ ꯋꯥꯔꯤ ꯁꯥꯔꯦ
ꯌꯥꯝ ꯐꯔꯦ ꯑꯗꯨ ꯑꯣꯏꯗꯤ
ꯎꯝ
ꯇꯔꯛꯇꯥ ꯇ ꯇ
ꯌꯥꯝꯅ ꯊꯥꯒꯠꯆꯔꯤ
ꯑꯦ ꯁꯅꯥꯅꯤꯡꯕꯁꯨ ꯂꯩꯇꯦꯗ ꯑꯩꯈꯣꯏꯗꯤ ꯀꯝꯇ ꯅꯣꯏꯅ ꯋꯥꯔꯤ ꯁꯥꯔꯛꯄꯒꯤ ꯌꯥꯝ ꯅꯨꯡꯉꯥꯏꯔꯦ
ꯍꯣꯏ ꯅꯪꯅ ꯍꯣꯏ ꯅꯪꯅ ꯑꯩꯉꯣꯟꯗ ꯋꯥꯔꯤ ꯁꯥꯕꯗꯨ ꯅꯨꯡꯁꯤꯌꯦꯀꯣ
ꯅꯪꯕꯨꯁꯨ ꯍꯦꯟꯅ ꯅꯨꯡꯁꯤꯔꯤꯅꯦ ꯅꯣꯏꯒꯤ ꯃꯈꯣꯟꯗꯨꯒ
ꯍꯣꯏ
ꯅꯪ ꯋꯥꯔꯤ ꯂꯤꯗꯕ ꯃꯥ ꯂꯤꯗ
ꯀꯩ ꯍꯧꯖꯤꯛꯔꯥ
ꯍꯣꯏ ꯊꯕꯛ ꯆꯤꯟꯕ꯭ꯔꯣ ꯍꯥꯏꯕ
ꯅꯠꯇꯦ ꯊꯕꯛ ꯀꯔꯤꯁꯨ ꯇꯧꯗꯦ ꯑꯩ ꯍꯧꯖꯤꯛ
ꯎꯝ
ꯐꯝ ꯐꯝꯃꯦ
ꯑ ꯋꯥ ꯋꯥꯔꯤ ꯁꯥ ꯈꯔꯅꯤ